ꯇꯥꯕ꯭ꯔꯣ꯫
ꯎꯝ ꯇꯥꯖꯔꯤ ꯇꯥꯖꯔꯤ
ꯀꯩꯅꯣ ꯈꯨꯝꯅꯤꯡꯗꯅ ꯈꯨꯝꯃꯛꯏꯁꯤꯅ꯫
ꯏꯁꯩ ꯈꯨꯝꯅꯤꯡꯗ꯭ꯔꯗꯤ ꯈꯨꯝꯒꯦꯔ ꯅꯪꯁꯨ ꯈꯨꯝꯅꯤꯡꯅ ꯈꯨꯝꯃꯤꯁꯤꯗꯤ꯫
ꯍꯣꯏꯅꯦ ꯍꯔꯥꯎ ꯍꯔꯥꯎꯅ ꯈꯨꯝꯕꯤꯔꯛꯑꯣ ꯍꯩꯕ꯫ ꯑꯗꯨꯃꯥꯏꯅ ꯈꯨꯝꯃꯗꯤ ꯈꯔ ꯅꯨꯡꯉꯥꯏꯗꯅ꯫
ꯏꯁꯤ ꯄꯤ
ꯈꯪꯗ꯭ꯔꯤꯗ
ꯃꯩꯁꯨ ꯂꯥꯛꯇꯦꯅꯦ ꯇꯨꯝꯕꯅ ꯐꯥꯔꯅꯤꯗ ꯍꯌꯦꯡ
ꯍꯥꯏꯅ ꯑꯩꯅ ꯃꯩꯒꯤ ꯃꯇꯥꯡꯗ ꯑꯩꯅ ꯅꯪꯉꯣꯟꯗ ꯊꯥꯔꯛꯄꯗꯨꯅꯤꯅꯦ ꯄꯨꯡ ꯇꯔꯥꯗꯤ ꯌꯧꯒꯅꯤ ꯍꯥꯏꯕꯅꯦ ꯑꯗꯨ ꯑꯩꯒꯤ ꯕꯦꯇ꯭ꯔꯤꯁꯤꯁꯨ ꯃꯔꯣꯟ ꯑꯃ ꯇꯧꯔꯦ ꯃꯨꯠꯀꯦ ꯃꯨꯠꯀꯦ ꯇꯧꯔꯒ ꯃꯩ ꯂꯥꯛꯇ꯭ꯔꯗꯤ ꯑꯩ ꯊꯃꯣꯏ ꯀꯥꯏꯒꯅꯤꯍꯦ ꯁꯤꯁꯦ ꯒ꯭ꯌꯥꯟ ꯇꯥꯗ꯭ꯔꯦ ꯅꯪꯒꯤꯗꯤ ꯐꯣꯟ ꯕꯦꯇ꯭ꯔꯤ ꯄꯥꯔꯁꯦꯟ ꯀꯌꯥ ꯌꯥꯎꯔꯤ
ꯁꯦ ꯀꯩꯅꯣ ꯐꯤꯐꯇꯤ ꯂꯩ
ꯐꯤꯐꯇꯤ ꯑꯥꯁ ꯑꯗꯨꯗꯤ ꯑꯩꯉꯣꯟꯗ ꯇꯪꯈꯥꯏ ꯈꯥꯢꯗꯣꯛ
ꯑꯩ ꯍꯧꯖꯤꯛ ꯏꯪꯂꯤꯁꯦ ꯑꯣ ꯂꯧꯒꯗꯧ ꯑꯩꯒꯤ ꯃꯩꯗꯣ ꯊꯥꯕꯤꯔꯦ
ꯁꯤꯔꯣ ꯎꯝ
ꯑꯩꯒꯤ ꯍꯧꯖꯤꯛ ꯂꯩꯕ ꯃꯩꯁꯦ ꯌꯥꯝꯕꯒꯤ ꯆꯥꯡꯁꯦ
ꯊꯥꯗ꯭ꯔꯁꯨ ꯑꯗꯨꯝ ꯍꯥꯏꯔꯁꯨ ꯌꯥꯎꯔꯦꯗ ꯑꯁꯤꯃ ꯑꯩ ꯇꯨꯝꯅꯤꯡꯕ ꯍꯧꯔꯦ ꯉꯁꯤ ꯌꯦꯡꯅꯤꯡꯗ꯭ꯔꯦꯗ ꯋꯥꯔꯦꯗ ꯇꯥꯕ꯭ꯔꯣ
ꯉꯁꯤꯒꯤ ꯃꯩꯁꯦ ꯋꯥꯈꯜꯗ ꯌꯥꯝ ꯋꯥꯍꯜꯂꯤ ꯑꯔꯖꯦꯟꯦꯟꯇꯤꯅꯒꯤ ꯃꯦꯇꯤ ꯌꯦꯡꯗꯕꯤꯗ
ꯑꯌꯨꯛ ꯍꯧꯒꯠꯄꯗ ꯄꯥꯎ ꯌꯦꯡꯕꯗ ꯑꯥꯔꯖꯦꯟꯇꯤꯅꯥ ꯄꯣꯔꯝꯃꯤ ꯀꯥꯏꯔꯗꯤ ꯑꯩ ꯕꯤ ꯄꯤ ꯏꯁꯇ꯭ꯔꯣꯛ ꯇꯧꯔꯨꯔꯗꯤ ꯂꯣꯏꯔꯦ ꯂꯣꯏꯔꯦ ꯂꯣꯏꯔꯦ ꯃꯥꯡꯖꯔꯦ ꯎꯝ
ꯌꯦꯡꯗ꯭ꯔꯗꯤ ꯉꯝꯗ꯭ꯔꯁꯨ ꯄꯥꯛ ꯋꯥꯈꯟꯗꯣ ꯄꯥꯛꯈꯟꯗꯦꯕ ꯅꯨꯡꯉꯥꯏꯇꯕꯗꯣ ꯑꯗꯨꯒ ꯌꯦꯡꯂꯒ ꯗꯨꯝ ꯌꯦꯡꯔꯒ ꯉꯝꯗꯕꯗꯣ ꯑꯁ ꯋꯈꯜ ꯌꯥꯝ ꯅꯨꯡꯉꯥꯏꯇꯦ ꯑꯩꯗꯤ ꯌꯦꯡꯗ꯭ꯔꯗꯤ ꯄꯥꯛꯈꯟꯗꯦ ꯌꯦꯡꯂꯒ ꯉꯝꯗꯕꯗꯣ ꯍꯥ꯭ꯔꯠꯀꯨꯝꯕꯁꯦ ꯗꯨꯛ ꯗꯨꯛ ꯇꯧꯋꯦ ꯌꯥꯗꯦ
ꯑꯗꯨꯕꯨꯗꯤ ꯅꯣꯢ ꯑꯩꯗꯤ ꯌꯦꯡꯗꯦ ꯎꯝ ꯌꯦꯡꯉꯒ ꯄꯣꯔꯒꯗꯤ ꯑꯩ ꯋꯥꯈꯜ ꯅꯨꯡꯉꯥꯏ ꯌꯦꯡꯗꯕꯤꯗ ꯄꯣꯔꯝꯕꯁꯤꯗꯅꯤ ꯍꯌꯦꯡ ꯅꯣꯡꯉꯥꯟꯕꯗ
ꯄꯣꯖꯤꯅꯦ ꯑꯗꯨꯗꯤ
ꯑꯗꯨꯅꯤ ꯅꯪꯁꯨ ꯑꯩꯅ ꯍꯥꯏꯕꯗꯨ ꯑꯣꯄꯣꯖꯤꯠ ꯉꯥꯛꯇ ꯉꯥꯡꯉꯛꯄꯗꯣ
ꯑꯩꯗꯤ ꯌꯦꯡꯉꯗꯤ ꯀꯩ ꯌꯥꯝ ꯅꯨꯡꯉꯥꯏꯗꯦ ꯌꯦꯡꯗ꯭ꯔꯗꯤ ꯄꯥꯛ ꯈꯟꯗꯦꯕ
ꯌꯦꯡꯉꯁꯨ ꯀꯔꯤꯁꯨ ꯈꯟꯗꯦ ꯌꯦꯡꯗ꯭ꯔꯕꯤꯗ ꯄꯨꯔꯥꯒ ꯂꯩꯔꯝꯕꯗꯣ ꯍꯌꯦꯡ ꯅꯣꯡꯉꯥꯟꯕꯗ ꯑꯩꯈꯣꯏ ꯂꯩꯄꯨꯡ ꯐꯝꯕ ꯇꯧꯕꯗ ꯌꯦꯠꯅꯔꯛꯀꯗꯕ ꯃꯔꯩꯗꯣ
ꯎꯝ ꯑꯗꯨꯗꯤ ꯐꯣꯟꯗ ꯑꯃꯨꯛ ꯌꯦꯡꯕ ꯌꯥꯏꯅ ꯐꯣꯟꯗ ꯑꯗꯨꯝ ꯂꯩꯕꯗꯨꯕꯨ ꯂꯩꯒꯦ
ꯍꯥꯏꯂꯥꯏꯠ ꯌꯦꯡꯕꯁꯤꯗꯤ ꯄꯦꯟꯗꯦ ꯂꯥꯏ꯭ꯐꯇ ꯌꯦꯡꯕꯁꯤꯅꯦꯕ ꯅꯣꯏꯒꯤ ꯃꯤꯁꯤꯗꯨꯗꯤꯗꯤ ꯇꯧꯋꯤꯅꯦ ꯀꯥꯏ ꯍꯥꯏꯗꯤ ꯑꯩꯁꯨ ꯌꯦꯡꯉꯝꯃꯗꯤ ꯑꯗꯨ ꯃꯥꯒꯤ ꯅꯨꯄꯥꯗꯨꯅ ꯑꯗꯨ ꯇꯧꯕꯗꯗꯤ ꯏꯖꯤꯞꯇ ꯁꯥꯟꯅꯕꯗꯁꯨ ꯌꯦꯡꯉꯣ ꯂꯦꯠ ꯀꯥ꯭ꯔꯠ ꯁꯠꯂꯤꯗꯣ ꯐꯣꯜ ꯇꯧꯗꯕꯤꯗ ꯃꯁꯥ ꯃꯇꯣꯝꯗꯅ ꯀ ꯆꯣꯡꯉꯒ ꯃꯤꯅ ꯐꯣꯜ ꯇꯧꯍꯟꯕꯒ ꯁꯥꯕꯗꯣ ꯑꯗꯨ ꯌꯦꯠꯅꯕꯗꯨꯗꯤ ꯉꯍꯥꯡꯒꯤꯗꯨ ꯅꯣꯏ ꯀꯔꯤ ꯀꯔꯤ ꯇꯧꯕ ꯉꯝꯃꯤ ꯏꯖꯤꯞꯀꯤꯗꯣ ꯑꯅꯛ ꯇꯗꯠ ꯄꯣꯏꯟ ꯈꯤꯜꯅꯔꯛꯄ ꯃꯇꯝꯗꯨꯗꯤ ꯌꯦꯡꯉꯨꯔꯕꯅꯤꯅ ꯑꯩꯈꯣꯏꯅꯁꯨ ꯈꯨꯝꯐꯝ ꯂꯩꯌꯦ ꯃꯣꯏꯅꯁꯨ ꯈꯨꯝꯕꯗꯣ ꯆꯞ ꯆꯥꯅ ꯃꯅꯕꯗ ꯃꯣꯏꯅ ꯉꯝꯗꯦꯕ
ꯌꯦꯟ ꯑꯅꯤꯉꯥꯏꯒꯤꯅꯦꯕꯅ ꯅꯪꯅ ꯐꯨꯠꯕꯣꯜ ꯌꯦꯡꯉꯤꯁꯦ
ꯎꯝ
ꯅꯣꯛꯅꯤꯡꯉꯦꯗꯀꯣ
ꯌꯦꯠꯅꯗꯕꯤꯗ ꯀꯅꯥꯅ ꯇꯨꯃꯤꯟꯅ ꯌꯦꯡꯒꯗ꯭ꯔꯥ ꯃꯔꯩ ꯈꯔ ꯇꯧꯔꯒ ꯌꯦꯡꯒꯗꯧꯕꯅꯦ ꯑꯗꯨꯅ
ꯅꯠꯇ꯭ꯔꯒ ꯉꯁꯤꯖꯦ ꯈꯔ ꯇꯨꯝꯊꯣꯑꯣꯔ ꯍꯣꯔꯦꯟ ꯍꯧꯒꯠꯄꯅ ꯐꯥꯗꯧ ꯃꯥꯜꯂꯦꯁ ꯇꯨꯝꯕ ꯑꯣꯛꯇ꯭ꯔꯦ ꯍꯟꯗꯛ
ꯁꯦꯡꯅ ꯍꯥꯏꯒꯦ ꯑꯁꯨꯛ ꯀꯩꯅꯣ ꯇꯧꯅ ꯉꯥꯡꯅꯔꯛꯄ ꯋꯥꯔꯤ ꯁꯥꯕ ꯈꯣꯠꯄ ꯇꯧꯕꯁꯦ ꯇꯨꯝꯕꯨ ꯇꯨꯝꯂꯒꯗꯤ ꯅꯪ ꯀꯨꯛ ꯑꯥꯔꯀ꯭ꯋꯦꯛ ꯊꯣꯛꯑꯁꯨ ꯀꯔꯤ ꯇꯧꯔꯁꯨ ꯁꯨꯛꯍꯧ ꯍꯧꯒꯠꯀꯗꯧꯕ ꯃꯤ ꯅꯠꯇꯦ ꯄꯨꯝꯃꯦ ꯁꯦꯡꯅ ꯍꯥꯏꯒꯦ
ꯌꯥꯔꯦꯀꯣ ꯅꯪꯒꯤ ꯑꯝ ꯈꯪꯕꯣꯟꯗꯦ ꯎꯝ
ꯏꯅꯥꯛꯇ ꯈꯛ ꯂꯩꯔꯗꯤꯕꯣ ꯅꯪꯁꯦ ꯍꯧꯒꯠꯄꯗ ꯑꯗꯨꯝ ꯏꯁꯤꯡ ꯖꯛ ꯑꯃꯝꯃꯝꯗꯤ ꯑꯗꯨꯝ ꯆꯥꯒꯅꯤ ꯅꯨꯠꯇꯤꯒꯤ ꯅꯃꯥꯏꯗ ꯍꯩꯔ
ꯌꯥꯔꯦꯒꯣ ꯁꯤꯍ ꯑꯩ ꯑꯂꯥꯝꯒꯨꯝꯕ ꯊꯝꯕꯗꯣ ꯁꯨꯊꯠ ꯍꯧꯒꯠꯄ ꯌꯥꯅꯦꯅ
ꯑꯠ ꯑꯗꯨꯒ ꯑꯩꯅ ꯐꯣꯟ ꯇꯧꯕ ꯃꯇꯝꯗꯗꯤ ꯑꯦꯂꯥꯝ ꯀꯥꯛ ꯐꯣꯟ ꯈꯤꯡꯕ ꯀꯥꯏꯁꯤ ꯃꯋꯥ ꯂꯧꯗꯦꯕ ꯑꯗꯨꯠ
ꯑ ꯅꯠꯇꯦ ꯑꯩꯗꯣ ꯑꯌꯥꯝꯕꯗꯣ ꯑꯩꯗꯣ ꯐꯣꯟꯗꯣ ꯑꯗꯨꯝ ꯑ ꯁ꯭ꯀꯨꯜꯗ ꯆꯠꯂꯦ ꯑꯗꯨꯝ ꯆ꯭ꯔꯆ ꯆꯠꯄꯗꯣ ꯍꯦꯛ ꯍꯦꯛ ꯁꯥꯏꯂꯦꯟ ꯊꯝꯃꯦꯕ ꯑꯩꯗꯣ ꯑꯗꯨꯒꯤ ꯀꯥꯎꯊꯣꯛꯎꯔ ꯑꯌꯥꯝꯕ ꯑꯩ ꯐꯣꯟꯗꯣ ꯑꯗꯨꯝ ꯁꯥꯏꯂꯦꯟ ꯃꯣꯟ ꯉꯥꯇ ꯂꯩꯕꯅꯦꯕ ꯁꯥꯏꯂꯦꯟꯗ ꯒꯕ꯭ꯔꯕꯦꯁꯟꯒ ꯑꯗꯨꯝ ꯊꯝꯕꯅꯦꯕ
ꯍꯣꯏꯗ ꯍꯣꯏꯗ ꯅꯪꯅ ꯉꯝꯖꯔꯣ ꯆꯨꯝꯁꯨ ꯆꯨꯝꯖꯔꯣ ꯉꯁꯤꯗꯤ ꯅꯪꯉꯣꯟꯗ ꯂꯣꯏꯅ ꯄꯤꯒꯦꯅꯦ
ꯑꯂꯥꯝꯗꯤ ꯑꯗꯨꯝ ꯃꯈꯣꯟ ꯍꯧꯋꯦꯅ ꯑꯂꯥꯝ ꯊꯣꯡꯕꯗꯤ
ꯍꯥꯏꯗꯤ ꯑꯩꯅ ꯇꯧꯕ ꯏꯁꯇꯥꯏꯜꯗ ꯇꯧꯔꯝꯒꯗꯧꯕ ꯃꯥꯟꯕ ꯑꯩꯅ ꯔꯤꯡꯇꯣꯟꯁꯦ ꯑꯩꯒꯤ ꯔꯤꯡꯇꯣꯟꯁꯦ ꯇꯥꯕ꯭ꯔꯣ
ꯑ
ꯑꯥ ꯑꯗꯨꯁꯨ ꯑꯃꯠꯇ ꯃꯥꯟꯅꯗꯕꯅꯤ ꯅꯪꯒꯤ ꯅꯪꯒꯤ ꯅꯪꯒꯤ ꯐꯣꯟ ꯂꯥꯛꯄꯗ ꯈꯣꯡꯉꯛ ꯅꯗꯧꯕ ꯔꯤꯡꯇꯣꯟ ꯑꯃꯥ ꯏꯃꯥꯒꯤꯗ ꯈꯣꯉꯛꯄꯗ ꯑꯃ
ꯇꯥꯕ꯭ꯔꯣ
ꯌꯥꯝ ꯇꯨꯝꯅꯤꯡꯉꯝꯃꯜꯂꯗꯤꯅꯦ ꯇꯥꯕ꯭ꯔꯥ
ꯑꯥꯎ
ꯍꯩꯅꯧ ꯂꯩꯌꯦ ꯍꯩꯅꯧ ꯈꯔ ꯆꯤꯛꯀꯦꯔꯣ
ꯆꯤꯛꯅꯤꯡꯗꯤꯗ ꯍꯩꯅꯧꯕꯗꯣ ꯍꯧꯖꯤꯛꯀꯥꯟ ꯍꯩꯅꯧꯁꯨ ꯄꯥꯛ ꯆꯥꯅꯤꯡꯗ꯭ꯔꯦꯗ ꯀꯔꯤꯒꯤꯔ ꯈꯪꯗꯦ ꯕꯤꯠ ꯂꯩꯇꯦ ꯍꯥꯥ ꯑꯥꯏꯁ ꯀ꯭ꯔꯤꯝ ꯆꯥꯔꯗꯤ ꯍꯥꯎꯋꯅꯤ ꯍꯧꯖꯤꯛꯁꯦ ꯇꯥꯗꯨ꯭ꯔꯣ ꯀꯩꯒꯤꯅꯣꯠꯇꯃꯤꯇꯃꯤꯒꯩꯁꯤ
ꯑꯩꯅ ꯉꯥꯡꯉꯦ ꯅꯪꯁꯨ ꯊꯣꯛꯄ ꯉꯥꯡꯉꯦ ꯅꯪꯅꯁꯨ ꯑꯩꯅ ꯉꯥꯡꯕ ꯇꯥꯕ꯭ꯔꯥ ꯇꯥꯗꯕ꯭ꯔꯥ ꯈꯪꯗꯦ ꯑꯗꯨꯝ ꯉꯥꯡꯉꯤ ꯑꯩꯁꯨ ꯑꯗꯨꯝ ꯉꯥꯡꯉꯤ
ꯃꯔꯥꯡ ꯃꯔꯥꯡ ꯇꯨꯃꯤꯟ ꯇꯨꯃꯤꯟ ꯂꯩꯕ꯭ꯔꯥ ꯈꯟꯕ
ꯅꯪꯁꯤ ꯅꯪꯁꯤ ꯇꯨꯝꯅꯤꯡꯕꯒꯤ ꯃꯔꯥꯏ ꯍꯧꯔꯛꯑꯦ
ꯅꯠꯇꯦ ꯅꯪꯒꯤꯅ ꯈꯨꯠ ꯇꯥꯗꯕꯒꯤꯅꯦ ꯑꯩꯕꯨ ꯑꯉꯥꯡ ꯃꯆꯥ ꯇꯥꯞꯇ ꯏꯁꯁ ꯇꯨꯝꯅꯤꯡꯕꯒꯤ ꯃꯔꯩ ꯍꯧꯋꯦ ꯀꯥꯏꯅ
ꯑꯩꯈꯣꯏꯗꯁꯨ ꯑꯃ ꯂꯩꯌꯦ ꯑꯩꯈꯣꯏ ꯈꯨꯟꯗꯁꯨ ꯂꯥꯅꯨ ꯍꯥꯏꯔꯒꯀꯣ ꯃꯣꯏꯒꯤ ꯅꯣꯏꯒꯤ ꯅꯣꯏꯒꯤ ꯀꯩꯅꯣꯗꯁꯨ ꯅꯣꯏꯒꯤ ꯁꯥꯒꯩꯒꯨꯝꯕ ꯃꯥꯟꯅꯕ ꯑꯃ ꯂꯩꯌꯦꯕ ꯃꯣꯏꯁꯤ ꯇꯦꯔꯥ ꯃꯄꯥꯟ ꯁꯥꯠ ꯄ ꯃꯇꯝꯗ ꯅꯣꯏꯁꯤ ꯉꯥꯎꯏꯤ ꯃꯣꯏꯁꯤ ꯉꯥꯎꯏ ꯍꯥꯏꯅꯕꯅꯦꯕꯀꯣ ꯑꯗꯨꯗ
ꯎꯝ
ꯅꯍꯥꯟꯗꯤ ꯏꯕꯥꯅꯤꯁꯤ ꯃꯔꯩ ꯁꯨꯝ ꯁꯨꯝ ꯇꯧꯕ ꯍꯟꯅꯦꯕ ꯑꯍꯟ ꯑꯣꯏꯔꯒꯁꯨ ꯃꯣꯏꯒꯤ ꯃꯃꯥꯁꯤꯗꯤ ꯑꯩꯈꯣꯏꯒꯤ ꯏꯃꯥ ꯈꯣꯏꯒ ꯃꯨꯛꯀ ꯅꯣꯂꯝ ꯑꯣꯏꯕꯅꯦꯕ ꯑꯗꯒꯤ ꯑꯎ ꯑꯎ ꯑꯗꯨꯝ ꯀꯧꯕ ꯏꯌꯥꯝꯕ ꯍꯥꯏꯅ ꯑꯗꯨꯒꯤ ꯅꯣꯏꯁꯤ ꯇꯦꯔꯥ ꯃꯄꯥꯟ ꯁꯥꯠꯂꯦ ꯍꯥꯏꯕ ꯈꯛꯇ ꯉꯥꯎꯗ꯭ꯔꯦꯗ ꯅꯣꯏꯁꯤ ꯂꯩꯕꯨ ꯁꯥꯠꯂꯗꯤ ꯄꯉꯥꯎꯗ ꯉꯥꯎꯔꯕꯅꯤ ꯍꯥꯏꯗꯤ ꯃꯥꯅ ꯁꯥꯎꯕꯒꯨꯝꯥꯎꯗꯕꯒꯨꯝ ꯇꯧꯔꯒꯦ ꯀꯩꯅꯣ ꯇꯧꯕꯁꯤ ꯅꯪꯁꯨ ꯇꯧꯔꯦ ꯍꯧꯖꯤꯛꯁꯦ ꯑ ꯁꯤꯕꯣꯠ ꯃꯄꯥꯟ ꯁꯥꯠꯄꯅꯤꯅ ꯑꯗꯨꯒꯤ ꯈꯔ ꯈꯔ ꯔꯤꯌꯦꯛꯁꯟ ꯈꯔ ꯂꯩꯌꯦꯕ
ꯁꯤꯕꯣꯠ
ꯁꯥꯎꯒꯔꯤ ꯁꯥꯎꯒꯔꯤꯁꯨ ꯃꯄꯥꯟ ꯁꯥꯠꯈ꯭ꯔꯦ ꯑꯗꯨꯒꯤ ꯅꯪꯒꯤꯁꯤ ꯅꯪꯒꯤ ꯂꯥꯏꯅꯥꯁꯤ ꯍꯧꯒꯦ ꯀꯩꯅꯣ ꯑꯃꯨꯛꯀ ꯀꯩꯅꯣ ꯇꯨꯃꯤꯟꯅ ꯑꯃꯨꯛ ꯂꯩꯔꯤꯗꯤ
ꯇꯨꯃꯤꯟ ꯂꯩꯗꯦ ꯍꯟꯅ ꯑ ꯉꯥꯡꯕꯅꯤꯅ ꯇꯥꯕꯅꯤꯅ
ꯃꯣꯏꯗ ꯑꯣꯖꯥꯅꯤꯅ ꯅꯪꯅ ꯇꯨꯃꯤꯟꯅ ꯂꯩꯔꯁꯨ ꯑꯩꯅ ꯇꯥꯕ ꯍꯩꯗ ꯑꯣꯖꯥꯅꯤꯅ
ꯁ꯭ꯀꯨꯜꯗ ꯅꯨꯡꯊꯤꯟ ꯆ
ꯎꯝ
ꯋꯥ ꯉꯥꯡꯕꯅꯤꯅ ꯋꯥꯔꯝꯃꯅꯤ
ꯎꯝꯝ ꯑꯗꯨꯅꯦ ꯅꯪꯅ ꯑꯃꯨꯛ ꯉꯥꯡꯔꯨꯕꯩ ꯇꯥꯒꯦ
ꯑꯩꯈꯣꯏꯒꯤ ꯏꯕꯥꯅꯤ ꯋꯥꯔꯤ ꯁꯥꯟꯅꯕꯒꯨꯝꯃꯥꯏꯅ ꯑꯩꯅ ꯑꯃꯨꯛ ꯉꯥꯡ ꯅꯪꯅ ꯑꯃꯨꯛ ꯉꯥꯡ ꯈꯨꯝꯅꯕ ꯑꯣꯏꯔꯗꯤ ꯈꯔ ꯐꯒꯗꯧꯕ ꯅꯨꯡꯊꯤꯜ ꯆꯨꯞꯄ ꯅꯥꯇꯣꯝꯗꯅ ꯉꯥꯡꯕ ꯁꯥꯇ꯭ꯔ ꯑꯩꯈꯣꯏꯗꯨꯁꯨ ꯈꯪꯕ꯭ꯔꯥ ꯈꯪꯗꯕ꯭ꯔꯥ ꯒꯒꯒ ꯂꯧꯔꯒ ꯂꯩꯕꯗꯣ ꯑꯗꯨꯅ ꯅꯪꯁꯤ ꯋꯥꯔꯝꯃꯅꯦꯕ ꯏꯅꯥ ꯇꯦꯂꯦ
ꯃꯣꯏꯗꯤ ꯈꯨꯝꯗꯕ ꯑꯗꯨꯝ ꯂꯥꯏꯅꯤ ꯃꯣꯏꯅ ꯍꯦꯟꯅ ꯉꯥꯡꯕ ꯌꯥꯅꯤ ꯑꯩ ꯍꯦꯟꯅ
ꯆꯤꯅꯗꯒꯥ ꯂꯩꯔꯗꯤ ꯃꯣꯖꯤꯇꯣ ꯖꯨꯁ ꯑꯃ ꯅꯪ ꯐ꯭ꯔꯦꯁ ꯑꯣꯏꯅꯉꯥꯏꯒꯤ ꯑꯃ ꯁꯦꯝꯂꯒ ꯄꯤꯊꯛꯄ ꯌꯥꯕꯅꯦ ꯑꯗꯨꯕꯨ
ꯝ ꯌꯥꯔꯦ ꯌꯥꯔꯦ ꯄꯤꯖꯥ ꯗ꯭ꯔꯦꯁ
ꯑ
ꯊꯅ ꯊꯂꯦ
ꯑ
ꯎ
ꯑꯩꯁꯤ ꯉꯥꯡꯒꯦ ꯍꯥꯏꯕꯁꯤ ꯍꯦꯛ ꯍꯦꯛ ꯅꯤꯡꯁꯤꯡꯉꯛꯑꯦ ꯅꯪꯅ ꯑꯃꯨꯛꯀ ꯑꯩꯒꯤ ꯉꯥꯡꯕ ꯏꯁꯇꯥꯏꯜꯗ ꯇꯧꯔꯛꯀꯗꯧꯕ ꯈꯟꯕꯗ ꯀꯟꯇ꯭ꯔꯣꯜ ꯇꯧꯔꯒꯉ
ꯎꯝ
ꯍꯦꯛ ꯍꯦꯛ ꯄꯪꯉꯥꯡ ꯉꯉꯥꯡꯒꯤꯦ ꯇꯔꯨꯛ ꯑꯣꯏꯁ ꯅꯪꯅ ꯑꯃꯨꯛꯀ ꯑꯩ ꯏꯇꯥꯎ ꯇꯝꯃꯛꯀꯗꯧꯕꯗꯣ
ꯇꯝꯖꯔꯣꯏꯌꯦꯦ ꯇꯝꯖꯔꯣꯏꯌꯦ
ꯉ ꯉꯥꯏꯗꯣ ꯉꯁꯥꯏꯗꯣ ꯅꯪꯉꯣꯟꯗ ꯀꯩꯅꯣꯝꯃ ꯍꯪꯒꯦ ꯇꯧꯕꯅꯦꯕ
ꯀꯩꯅꯣ
ꯀꯩꯅꯣꯒꯤ ꯃꯤꯅꯤꯡ ꯈꯔ ꯍꯥꯏꯕꯤꯌꯨ ꯍꯥꯏꯒꯦ ꯇꯧꯕ ꯑꯗꯣ ꯍꯌꯦꯡ ꯑꯣꯏꯅ ꯑꯗꯨꯒꯤꯗꯣ ꯑꯩ ꯊꯥꯔꯛꯀꯦ ꯑꯗꯨꯒꯤꯗꯨ ꯑꯇꯠꯇ꯭ꯔꯣ
ꯀꯔꯤ ꯃꯤꯅꯤꯡꯨꯔꯣ
ꯄꯕꯤꯒꯦ ꯇꯨꯝꯕ꯭ꯔꯥ ꯀꯥꯏꯅ ꯌꯥꯝ ꯈꯪꯗꯕ ꯁꯥꯔꯒꯦ
ꯑꯗꯨꯒꯨꯝꯕ ꯃꯤꯅꯤꯡꯗꯤ ꯒꯨꯒꯜꯁꯤꯗ ꯑꯗꯨꯝ ꯐꯪꯉꯤ ꯑꯗꯨꯗꯤ ꯍꯪꯗ꯭ꯔꯁꯨ ꯑꯩꯉꯣꯟꯗ
ꯍꯪꯗꯦ ꯂꯣꯀꯦꯜ ꯗꯥꯏꯂꯦꯛ ꯆꯨꯞꯁꯤꯕꯨ ꯒꯨꯒꯜꯗ ꯐꯪꯉꯨꯔꯅꯦ
ꯑꯣ ꯂꯣꯀꯦꯜꯗ ꯂꯩꯔꯣ ꯀꯔꯤꯅꯣ ꯍꯪꯉꯣ ꯅ ꯍꯧꯖꯤꯛ
ꯁꯪꯉꯔꯣꯏꯒꯦ ꯉꯁꯤꯒꯤꯗꯤ
ꯀꯔꯤ ꯃꯔꯣ ꯔꯣꯕ
ꯅꯣꯏꯒꯤ ꯃꯔꯣꯟ ꯑꯃ ꯇ꯭ꯔꯥꯟꯁꯂꯦꯠ ꯇꯧꯕꯤꯌꯣ ꯍꯥꯏꯅ ꯍꯥꯏꯒꯅꯤ
ꯀꯅꯥꯉꯣꯟꯗ ꯍꯥꯏꯒꯦ ꯍꯥꯏꯔꯣ
ꯃꯤ ꯑꯃꯗ ꯍꯥꯏꯒꯦ ꯑꯗꯨꯒꯤ ꯏꯁꯩꯒꯤ
ꯅꯪꯅ ꯍꯥꯏꯒꯗꯧꯕ ꯃꯤꯗꯣ ꯑꯩ ꯂꯣꯏꯅ ꯈꯪꯈ꯭ꯔꯦ
ꯑꯦ ꯃꯉꯣꯟꯗ ꯍꯪꯉꯒꯗꯤ ꯑꯩꯁꯦ ꯀꯔꯤꯁꯨ ꯈꯪꯗꯕ ꯑꯃ ꯎꯃꯥꯟꯅꯤꯡꯗꯦ ꯌꯥꯝ ꯈꯪꯕ ꯁꯥꯔꯒ ꯑꯗꯨꯁꯨ ꯒ꯭ꯔꯨꯞ ꯀꯣꯜꯒꯨꯝꯕꯗ ꯉꯥꯡꯒꯗꯧꯕꯅꯦꯕ ꯁꯤꯁꯤ ꯍꯥꯏꯔꯤꯁꯦ ꯅꯣꯏ ꯅꯪꯗ ꯑꯗꯨ ꯑꯣꯏꯕ꯭ꯔꯥ ꯀꯥꯏꯅ ꯇꯧꯔꯒꯦꯀꯣ ꯉꯥꯡꯒꯗꯧꯕ
ꯌꯥꯝ ꯍꯩꯕ ꯁꯥꯅꯤꯡꯕꯗꯣ ꯅꯪꯁꯨ